ꯇꯥꯕ꯭ꯔꯣ꯫
ꯇꯌꯦ ꯇꯌꯦ꯫
ꯑꯣ ꯀꯩꯗꯧꯔꯤꯅꯣ꯫
ꯍꯤꯞꯄꯒ ꯂꯩꯌꯦ ꯍꯧꯖꯤꯛꯇꯤ꯫ ꯅꯨꯡꯁꯥꯁꯨ ꯑꯃꯨꯛ ꯊꯣꯛꯑꯦ꯫
ꯎꯝ ꯁꯥꯗꯤ ꯑꯗꯨꯝ ꯊꯣꯛꯑꯒ ꯂꯩꯑꯦꯅ꯫
ꯁꯔꯤꯉꯩ꯫
ꯂꯣꯏꯔꯦ ꯌꯥꯝꯗꯦ ꯑꯍꯨꯝ ꯃꯔꯤ ꯈꯛꯇꯅꯦ ꯈꯣꯡꯒ꯭ꯔꯥꯎ ꯑꯗꯣ ꯖꯤꯟꯁ ꯑꯣꯏꯕꯒꯤ꯫ ꯃꯇꯝ ꯈꯔ ꯆꯪꯕ ꯋꯥꯅꯤꯗ꯫
ꯐꯩꯅꯦ ꯏꯁꯤꯡꯒ ꯇꯥꯕ꯭ꯔꯣ꯫
ꯏꯁꯤꯡꯗꯤ꯫ ꯍꯌꯦꯡꯔꯥ ꯍꯪꯆꯤꯠꯔꯥ ꯇꯥꯅꯤꯡꯉꯥꯏ ꯃꯥꯜꯂꯦ ꯉꯁꯤ ꯍꯌꯦꯡ ꯍꯪꯆꯤꯠ꯫
ꯎꯝ ꯍꯧꯖꯤꯛꯀꯥꯟ ꯅꯣꯏ ꯏꯁꯤꯡꯁꯦ꯫ ꯀꯩ ꯍꯥꯏꯁꯤꯔꯥ ꯎꯝ꯫ ꯐꯖꯅ ꯂꯥꯛꯇꯕ ꯃꯥꯜꯂꯦꯀꯣ꯫
ꯑꯗꯨꯝ ꯂꯥꯛꯏꯗ ꯅꯨꯃꯤꯠ ꯃꯔꯤ ꯃꯉꯥ ꯁꯨꯔꯗꯤ ꯑꯗꯨꯝ ꯂꯥꯛꯄꯅꯦ꯫
ꯎꯝ ꯅꯣꯏ ꯏꯁꯤꯡꯗꯠ ꯀꯟ ꯀꯣꯟꯅꯕ꯭ꯔꯥ꯫
ꯀꯣꯅꯥꯌꯦꯗ ꯍꯣꯏ ꯁꯤꯟꯇꯦꯛꯁ ꯑꯅꯤ ꯄꯥꯏꯕꯅꯤꯅ꯫
ꯑꯣ ꯐꯩꯅꯦ ꯑꯗꯨꯗꯤ꯫
ꯅꯥꯗꯦ
ꯀꯤꯅꯣ ꯄꯥꯏꯕꯤꯗꯦ ꯄ꯭ꯔꯦꯛꯇꯤꯁ ꯇꯥꯎꯕ꯭ꯔꯥ꯫
ꯇꯧꯔ ꯂꯩꯌꯦ ꯍꯣꯏ
ꯎꯝ
ꯉꯥꯁꯤꯗ‌ꯦ
ꯍꯥ ꯉꯁꯤꯗꯤ ꯀꯥꯔꯤ ꯏꯟꯖꯥꯡ ꯆꯥꯕꯅꯣ
ꯎꯠꯁꯣꯏ ꯆꯥꯏꯌ‌ꯦ ꯑꯁ ꯑꯁꯤ ꯑꯩ ꯈꯣꯡꯒ꯭ꯔꯥꯎꯁꯤꯡꯁꯦ ꯑꯁꯤ ꯅꯨꯡꯁꯥ ꯂꯩꯥꯇꯕ ꯃꯐꯝꯗ ꯊꯝꯕꯅꯤꯅ
ꯎꯝ ꯉꯔꯥꯡ ꯕꯣꯜ ꯌꯦꯡꯕ꯭ꯔꯣ
ꯑꯩꯈ‌ꯣꯏꯔꯥ
ꯍꯣꯏ
ꯌꯦꯡꯗ‌ꯦ
ꯀꯔꯤꯒꯤꯅꯣ
ꯃꯇꯝ ꯃꯥꯡꯉꯦ
ꯌꯦꯡꯒꯅꯨ ꯍꯣꯏ ꯅꯣꯏ
ꯐꯖꯥꯅ ꯇꯨꯝꯃꯦ
ꯏꯅꯨ ꯄꯥꯏꯕꯤꯁꯨ ꯌꯦꯡꯕ ꯃꯥꯜꯂꯦꯀꯣ
ꯌꯦꯡꯉꯦ ꯍꯣꯏ
ꯏꯁ ꯉꯔꯥꯡꯒꯤꯗꯤ ꯈꯨꯅꯨꯡꯉꯥꯏꯗ‌ꯣ
ꯂꯩ
ꯋꯥꯜ ꯀꯥꯞ ꯌꯦꯡꯉ‌ꯦ ꯑꯩꯗꯤ ꯊꯥꯔꯠ ꯄ꯭ꯂꯦꯁꯇ ꯌꯦꯡꯉꯅꯤ ꯌꯦꯡꯅꯤꯡꯗꯦ
ꯌꯦꯡꯗ꯭ꯔꯁꯨ ꯀꯥꯏꯗ‌ꯦꯗ ꯈ‌ꯣꯏꯒꯤꯗꯤ
ꯍ‌ꯣꯏ ꯍꯣꯏ ꯌ‌ꯦꯡꯅꯤꯡꯗꯔ‌ꯦ ꯃꯤ ꯌꯥꯝ ꯌꯥꯝꯅ ꯀꯔꯤꯁꯦ ꯌꯦꯡꯅꯤꯡꯉꯥꯏꯁꯨ ꯃꯥꯟꯗꯦ
ꯀꯔꯝ ꯀꯥꯟ ꯁꯥꯟꯅꯒꯅꯤ ꯑꯗꯣ
ꯑꯥ ꯅꯥꯏꯟꯇꯤꯟꯗꯔ ꯈꯪꯗ꯭ꯔꯦ ꯅꯥꯏꯟꯇꯤꯟꯒꯤ ꯅꯨꯡ ꯑꯩꯠꯇꯤꯟꯒꯤ ꯑꯥ ꯀ꯭ꯔꯤ ꯍꯥꯏꯁ ꯑꯥ ꯁꯇꯔꯗꯦꯒꯤ ꯅꯨꯃꯤꯠꯇ ꯑꯣꯏꯔꯝꯒꯅꯤ ꯍꯥꯏꯕꯗꯤ ꯑꯩꯈꯣꯏꯗꯤ ꯁꯇꯔ ꯁꯇꯔꯗꯦ ꯇꯥꯒꯅꯤ ꯀ‌ꯣ
ꯍ‌ꯣꯏ
ꯄꯨꯡ ꯑꯅꯤ ꯃꯈꯥꯏ ꯍꯣꯏ ꯄꯨꯡ ꯑꯅꯤ ꯃꯈꯥꯏꯗ ꯐꯥꯏꯅꯦꯜꯅ ꯁꯟ ꯑꯥ ꯅꯣꯡꯃꯥꯏꯖꯤꯡ ꯅꯨꯃꯤꯠꯇ ꯇꯥꯕꯀꯣ
ꯎꯝ ꯑꯩꯈꯣꯏꯒꯤꯗꯤ ꯑꯗꯨꯝ ꯅꯨꯃꯤꯠ ꯍꯥꯏꯔꯗꯤ ꯁꯇꯔꯗꯦꯅꯦꯅ ꯍꯥꯏꯕ ꯇꯥꯔꯦꯕ ꯑꯩꯈꯣꯏꯒꯤꯗꯤ
ꯎꯝ ꯎꯝ ꯈ‌ꯣꯏ ꯑꯁ ꯀꯥꯏꯗ ꯌꯦꯡꯒꯗ꯭ꯔꯣ
ꯈꯪꯗ‌ꯦꯅꯦ ꯑꯁ‌ꯦ ꯑꯩꯈꯣꯏ ꯃꯁꯥꯡ ꯁ‌ꯦꯡꯕꯒꯤ ꯑꯩꯈꯣꯏꯗꯁꯨ ꯑꯗꯨꯝ ꯌꯦꯡꯗꯤ ꯌꯦꯡꯒꯅꯤ ꯍꯥꯏꯌꯦ
ꯑꯗꯣ ꯎꯝ ꯄ꯭ꯔꯣꯖꯦꯛꯇꯔꯗ ꯌꯦꯡꯅꯤꯡꯕꯀꯣ ꯇꯤꯚꯤꯗꯗꯤ ꯑꯩ ꯑꯗꯨꯒ ꯑꯩ ꯑꯩꯅ ꯄꯥꯝ ꯑꯩꯅ ꯎꯝ ꯑꯥꯔꯕꯤꯁꯤ ꯗꯗꯤ ꯆꯠꯅꯤꯡꯗꯕꯀꯣ ꯍꯥꯏꯕꯗꯤ ꯃꯤ ꯌꯥꯝ ꯃꯜꯂꯗꯤ ꯍꯥꯏꯗꯤ ꯈꯪꯅꯔꯗꯤ ꯐꯥꯒ ꯐꯥꯕ ꯑꯗꯨꯅ
ꯃꯤ ꯄꯥꯛꯇꯤ ꯌꯥꯝꯗꯕ ꯃꯥꯜꯂꯦ
ꯎꯝ ꯍꯣꯏ ꯑꯗꯨꯗ ꯌꯦꯡꯕꯁꯨ ꯅꯨꯡꯉꯥꯏꯅꯤꯗ ꯅꯣꯏ ꯅꯣꯏꯗꯨꯁꯨ ꯑꯩꯅ ꯅꯪꯒꯤ ꯅꯃꯥꯟꯅꯕ ꯍꯣꯏ
ꯌꯦꯁꯥꯡ ꯃꯁꯥꯡꯗꯤ ꯑꯩꯈꯣꯏꯗꯤ ꯄ꯭ꯔꯣꯖꯦꯛꯇꯔꯗꯣ ꯃꯤꯒꯤꯅꯦꯕ ꯑꯗꯣ ꯂꯑꯣ ꯂꯥꯎꯈ꯭ꯔꯦ ꯍꯥꯏꯕ ꯑꯗꯨ ꯑꯃꯨꯛ
ꯍ
ꯉꯥꯡꯗꯣ ꯑꯩꯈꯣꯏ ꯇꯤꯚꯤꯗ ꯌꯦꯡꯉꯦ
ꯎꯝ ꯑꯗꯨꯅ ꯑꯃꯨꯛꯀ ꯅꯤꯔꯣꯅ ꯑꯩ ꯍꯥꯏꯔꯒ ꯃꯤꯁꯨ ꯌꯦꯡꯅꯤꯡꯕ ꯃꯥꯜꯂꯦꯅ ꯍꯥꯏꯕ ꯅꯪꯒꯤ ꯅꯃꯥꯟꯅꯕꯗꯣ
ꯑ‌
ꯑꯩꯅ ꯑꯃꯨꯛꯀ ꯅꯤꯔꯨꯅꯦ ꯌꯦꯡꯉꯁꯦꯅ ꯍꯥꯏꯕ
ꯑ‌ꯣ
ꯃꯤꯁꯨ ꯌꯦꯡꯅꯤꯡꯕ ꯃꯥꯜꯂꯦꯅ ꯍꯥꯏꯕ
ꯎꯝ ꯑꯗꯨꯕꯨꯗꯤ ꯍꯣꯠ
ꯑꯩꯈ‌ꯣꯏꯁꯨ ꯅꯤꯕ ꯃꯐꯝ ꯂꯩꯔꯗꯤ ꯐꯥꯒꯅꯤꯀꯣ
ꯑꯗꯨꯅꯦ
ꯄ꯭ꯔꯣꯖꯦꯛꯇꯔꯗꯤ ꯅꯨꯡꯉꯥꯏꯌꯦꯅ ꯅꯍꯥꯟ ꯑꯩꯈꯣꯏ ꯌꯦꯡꯕꯗꯣ ꯅꯨꯡꯉꯥꯏꯌꯦꯅ
ꯇꯔꯨꯡꯒꯤ ꯀꯝꯃ꯭ꯌꯨꯅꯤꯇꯤ ꯍꯣꯜꯗꯁꯨ ꯌꯦꯡꯒꯦ ꯍꯥꯏꯌꯦꯦ
ꯇꯨ ꯑꯣꯏꯔꯁꯨ ꯑꯩꯣꯏ ꯃꯁꯦꯟꯗꯅ ꯑꯩꯗꯤ ꯅꯨꯡꯉꯥꯏꯅꯤꯅ
ꯍꯣꯏ ꯑꯗꯨꯕꯨꯗꯤ ꯑꯁꯤ ꯑꯁ ꯑ ꯐꯩꯅꯦꯜꯗꯨꯗꯤ ꯌꯦꯖꯦꯡ ꯈꯔꯗꯤ ꯌꯦꯡꯅꯤꯉꯥꯏ ꯊꯥꯖꯗ꯭ꯔꯦ ꯌꯨꯝꯗ ꯃꯣꯏ ꯄꯜ ꯂꯥꯏꯌꯦꯕ ꯆꯠꯅꯤꯡ ꯂꯥꯏ ꯃꯥꯦ ꯑꯥꯏꯅꯦ ꯌꯦꯡꯕꯗ ꯈ꯭ꯋꯥꯏꯗꯒꯤ ꯅꯨꯡꯉꯥꯏꯒꯗꯕꯁꯦ ꯑ ꯌ ꯗ ꯂꯥꯛꯕ ꯃꯤ ꯁꯤꯁꯤꯡꯕꯨꯅꯦ ꯃꯤ ꯑꯣꯗ ꯂꯥꯛꯏꯕ ꯃꯤꯁꯤꯡꯗꯣ ꯌꯦꯡꯕꯗ ꯌꯥꯝ ꯅꯨꯡꯉꯥꯏꯌꯦꯕ ꯍꯣꯁꯇꯦꯜ ꯍꯥꯏꯕꯅꯤꯅ ꯃꯣꯏꯗꯣ ꯑꯗꯨꯝ ꯃꯣꯏ ꯃꯑꯣꯡꯅꯗꯤ ꯁꯦꯂꯦꯕ꯭ꯔꯦꯠ ꯇꯧꯕꯗꯣ ꯑꯗꯨꯝ ꯃꯣꯏꯒꯤꯁꯇꯦ ꯇꯥꯁꯇ ꯑꯣꯏꯕ
ꯍꯣꯏꯣꯏ ꯑꯩꯅ ꯈꯪꯅꯕ ꯅꯨꯄꯥꯗꯣ ꯃꯥꯗꯤ ꯑꯁꯤ ꯄꯩꯅꯣ ꯄꯥꯏꯕꯤ ꯃ ꯏꯁꯀꯨꯜ ꯇ ꯌꯦꯡꯅꯤꯡꯉꯥꯏꯒꯤ ꯃꯣꯏꯗꯤ ꯇꯥꯎꯕ ꯃꯥꯂꯦ ꯃꯣꯏꯅꯤꯗꯤ ꯇ ꯊ꯭ꯔꯤ ꯑꯗꯨꯗ ꯑꯩꯅ ꯍꯥꯏꯕꯅꯦ ꯑꯗꯨꯗ ꯌꯦꯡꯕꯅ ꯅꯣꯏꯅ ꯅꯨꯡꯉꯥꯏꯈꯤ ꯍꯦꯟꯅ ꯅꯨꯡꯉꯥꯏꯔꯅꯤꯅ ꯍꯥꯏꯈ꯭ꯔꯕꯅꯤ
ꯎꯥꯏꯈꯅꯤ ꯍ
ꯍꯥꯏꯕꯗꯤ ꯅꯣꯏ ꯃꯣꯏꯗꯀꯣ ꯑꯗꯣ ꯅꯣꯏ ꯆꯪꯕ ꯌꯥꯕ꯭ꯔꯣ ꯍꯥꯏꯔ ꯀꯥꯟꯗ ꯍꯣꯏ ꯌꯥꯏꯌꯦ ꯅꯥꯏꯌꯦ ꯍꯥꯏꯌꯦ
ꯆꯥꯡꯕꯗꯤ ꯌꯥꯕ ꯃꯥꯜꯂꯦ ꯍꯣꯏ
ꯔꯦ ꯆꯕꯣꯜ ꯌꯦꯡꯃꯤꯟꯅꯕꯗꯣ ꯌꯥꯒꯗ꯭ꯔꯅ ꯍꯥꯡꯕ
ꯎꯝ
ꯌꯥꯒꯅꯤꯅ ꯍꯥꯏꯌꯦ
ꯎꯝ ꯌꯥꯕ ꯃꯥꯂꯦ
ꯑꯁ ꯈꯣꯏ ꯀꯔꯤ ꯇꯧꯁꯤꯔꯥ ꯈꯪꯗ꯭ꯔꯦ ꯅꯣꯏꯒꯤ ꯌꯨꯝꯗ ꯀꯔꯤ ꯍꯥꯏꯁꯤꯔꯥ ꯄ꯭ꯔꯣꯖꯦꯛꯇꯔꯒ ꯇꯤꯚꯤꯒ ꯂꯥꯏꯔꯤꯛ ꯅꯨꯡꯉꯥꯏꯔꯅꯤ
ꯅꯨꯡꯉꯥꯏꯒꯗꯕ ꯑꯗꯨꯅꯦ ꯑꯗꯨꯒꯀꯣ ꯃꯤꯁꯦ ꯈꯔ ꯑ ꯌꯥꯝꯅꯗꯤ ꯌꯦꯡꯕꯗꯤ ꯅꯨꯡꯉꯥꯏꯌꯦ ꯁꯦꯡꯕꯒꯤ
ꯍꯣꯏ ꯍꯣꯏ ꯃꯣꯗꯤꯅꯤ ꯑꯃꯅꯅꯅꯨꯡꯉꯌꯦꯗ
ꯑꯗꯨꯒ ꯑꯣꯄꯣꯅꯦꯟ ꯇꯤꯝꯁꯨ ꯂꯥꯛꯑꯗꯤ ꯌꯦꯡꯕ ꯅꯨꯡꯉꯥꯏꯌꯦꯕ ꯑꯗꯨꯗꯣ ꯈꯪꯗꯅꯦ ꯑꯩꯈꯣꯏ ꯐꯥꯏꯅꯦꯜꯌꯥꯎꯗꯁꯦ ꯑꯗꯨꯝ ꯅꯨꯡꯁꯤꯕ ꯉꯥꯛꯇ ꯀꯥꯕꯅꯤꯅ
ꯀꯔꯤ
ꯑꯩꯈꯣꯏꯗꯤ ꯐꯥꯏꯅꯦꯜꯗꯣ
ꯑꯩꯈꯣꯏꯅ ꯄꯥꯝꯕ ꯑꯅꯤ ꯑꯗꯨꯝ ꯀꯥꯏꯅ
ꯎꯝ ꯃꯤꯁꯤꯕꯨ ꯍꯦꯟꯅ ꯇꯥꯎꯕꯅꯤꯗ
ꯆꯤꯟꯅ ꯍꯥꯏꯗꯤ ꯍꯥꯏꯕꯅꯤꯗ ꯃꯤ ꯁꯤꯅꯗꯤ ꯉꯝꯍꯟꯅꯤꯡꯉꯤ
ꯍꯣꯢ ꯑꯗꯨꯒ ꯑꯩꯈꯣꯏꯒꯤ ꯏꯃꯥꯟꯅꯕꯤꯃꯥꯗꯣ
ꯎꯝ
ꯅꯣꯏꯗ ꯉꯥ ꯁꯦꯝꯕꯤꯗꯣ ꯅꯣꯏꯗꯤ ꯌꯦꯡꯉꯔꯣꯏ
ꯌꯦ
ꯃꯥ ꯍꯥꯏꯕꯅꯦ ꯍꯣ ꯏꯃꯥ ꯍꯥꯏꯕꯅꯦ ꯏꯪꯂꯦꯟ ꯀꯥꯔꯗꯤ ꯌꯦꯡꯕ ꯂꯥꯛꯀꯦ ꯅꯠꯇ꯭ꯔꯗꯤ ꯌꯦꯡꯉꯅꯨ ꯀꯥꯎꯒꯅꯨ ꯍꯥꯏꯌꯦ
ꯎꯝ
ꯑꯗꯨ ꯑꯣꯏꯔꯁꯨ ꯑꯩꯈꯣꯏꯗꯤ ꯀꯥ ꯀꯔꯤꯁꯦ ꯄꯣꯔꯇꯨꯒꯥꯜ ꯑꯣꯏꯔꯝꯕ ꯇꯥꯏ ꯑꯗꯨ ꯑꯣꯏꯔꯁꯨ ꯌꯦꯡꯒꯅꯤꯗꯅ ꯃꯣꯏꯁꯦ ꯀꯔꯤꯔ ꯔꯣꯅꯥꯜꯗꯣ ꯐꯦꯟꯁꯤꯡꯁꯦ ꯅꯦꯒꯦꯇꯤꯞꯀꯤ ꯋꯥ ꯉꯥꯛꯇ
ꯑꯗꯨꯅꯤ
ꯅꯍꯥꯟ ꯀꯔꯤ ꯑꯩꯈꯣꯏꯅ ꯐꯖꯩꯌꯦ ꯍꯥꯏꯕ ꯅꯨꯄꯥꯗꯣ
ꯑꯩꯈꯣꯏꯅ ꯐꯖꯩꯌꯦ ꯍꯥꯏꯕ ꯅꯨꯄꯥ
ꯑꯥ ꯃꯥꯒꯤ ꯑꯉꯥꯡ ꯐꯖꯩꯌꯦꯅ ꯑꯩꯈꯣꯏ ꯌꯥꯝ ꯉꯥꯡꯕꯗꯣ ꯅꯪꯒꯤ ꯅꯨꯄꯤ ꯑꯩꯈꯣꯏꯒꯤ ꯌꯨꯝꯗꯒꯤ ꯍꯦꯟꯅꯗꯤ ꯗꯤꯄꯦꯟ ꯇꯧꯕ ꯃꯥꯜꯂꯦꯅ ꯑꯗꯨ ꯃꯥꯒꯤ ꯇꯧꯔꯤ ꯃꯤꯌꯥꯝꯅꯁꯨ ꯑꯁ ꯉꯥꯡꯂꯛꯄꯗꯣ ꯑꯥ ꯨ ꯅꯣꯛꯅꯤꯡꯉꯦꯍꯦ ꯌꯦꯡꯂꯒ ꯃꯣꯏꯒꯤ ꯃꯇꯥꯎꯗꯣ
ꯕꯤ ꯇꯤ ꯑꯦꯁ ꯄꯨ ꯁꯄꯣꯔꯇ ꯇꯧꯔꯦ ꯍꯥꯏꯌꯦ ꯕꯤ ꯇꯤ ꯑꯦꯁ ꯈꯣꯢꯁꯨ ꯂꯥꯛꯀꯅꯤ ꯂꯥꯛꯀꯅꯤ
ꯑꯗꯨꯢ ꯌꯦꯅꯤꯡꯈ꯭ꯔꯦ ꯃꯣꯢ
ꯀꯩꯅꯣ꯫
ꯕꯤ ꯇꯤ ꯑꯦꯁ ꯄꯨꯗꯤ ꯍꯣꯏ ꯃꯣꯏꯗꯤ ꯏꯁꯇꯗꯤꯌꯝꯕꯨ ꯇꯧꯒꯅꯤ ꯍꯥꯏꯌꯦ ꯑꯃꯨꯛꯀ ꯑꯗꯨꯒ ꯃꯤ ꯈꯔꯅ ꯖꯍꯥꯖ ꯇꯥꯎꯒꯅꯤ ꯍꯥꯏꯕ ꯖꯍꯥꯖꯄꯨ ꯇꯥꯎꯒꯅꯤ ꯍꯥꯏꯕ
ꯀꯥꯏꯗꯦꯗ ꯑꯈꯣꯏꯒꯤꯗꯤ ꯃꯣꯏ ꯇꯧꯗ꯭ꯔꯁꯨ ꯇꯧꯔꯁꯨ ꯇꯧꯗ꯭ꯔꯁꯨ ꯀꯅꯥꯕ ꯂꯩꯇꯦꯅꯦ
ꯌꯦꯡꯅꯤꯡꯈ꯭ꯔꯦ꯫
ꯍꯥ ꯅꯨꯡꯁꯥꯗꯤ ꯅꯨꯡꯗꯥꯡꯗꯤ ꯌꯥꯝ ꯁꯥꯅꯤ ꯍꯥꯏ ꯃꯥꯥꯜꯂꯦ ꯑꯩꯈꯣꯏꯒꯤ ꯔꯨꯝꯁꯦ ꯑꯈꯣꯏ ꯑꯁꯦꯡꯕꯒꯤ ꯍꯥꯏꯔꯗꯤꯀꯣ ꯅꯨꯡꯁꯥꯗꯤ ꯇꯧ ꯄꯥꯛ ꯀ꯭ꯔꯤ ꯍꯥꯏꯁꯤꯔꯥ ꯇꯧ ꯑꯥ ꯇꯧꯗꯤ ꯇꯧꯗꯕꯅꯦ ꯑꯁꯤ ꯒꯥꯔꯤꯒꯤ ꯌꯨꯝ ꯑꯃ ꯁꯥꯕꯒꯤꯀꯣ ꯑꯗꯨ ꯑꯣꯏꯔꯁꯨ ꯀꯔꯤꯒꯤꯔ ꯈꯪꯗꯦ ꯑꯗꯨꯝ ꯁꯥꯏꯌꯦ
ꯅꯣꯏꯒꯤ ꯔꯨꯝꯗ
ꯍꯣꯏ ꯅꯨꯡ ꯅꯨꯡꯗꯥꯡꯗ
ꯑꯣ ꯎꯝ ꯑꯗꯨ ꯃꯥꯏ ꯂꯥꯛꯑꯗꯤ ꯀꯥꯏꯁꯨ ꯀꯥꯏꯗꯦ ꯃꯥꯏ ꯂꯥꯛꯇꯕ ꯃꯇꯝꯗꯅꯦ ꯍꯦꯟꯅ
ꯕꯣꯜ ꯂꯣꯏꯔꯅꯤ ꯑꯁꯤ ꯂꯣꯏꯔꯅꯤ ꯑꯗꯨ ꯑꯈꯣꯏ
ꯕꯣꯔꯤꯡ ꯆꯨꯕ ꯍꯧꯔꯅꯤ ꯅꯪꯅ ꯍꯦꯟꯅ
ꯊꯕꯥꯛ ꯊꯤꯈ꯭ꯔꯒꯦ ꯑꯩꯁꯨ ꯂꯨꯀꯥꯉꯦꯝ ꯇꯧꯕ ꯊꯕꯥꯛꯀꯨꯝꯕꯗꯣ
ꯊꯤ ꯍꯧꯖꯤꯛꯅ ꯍꯧꯖꯤꯛꯅꯁꯨ ꯊꯤꯕ ꯉꯝꯕ ꯌꯥꯕꯅꯤ
ꯂꯥꯁ ꯋꯤꯛꯇ ꯑꯣꯏꯅ ꯊꯤꯒꯦ
ꯍꯣꯏ ꯊꯤꯔꯒ ꯑꯗꯨꯒ ꯑꯣꯒꯁ ꯍꯧꯔꯛꯄꯀꯥꯟꯗ ꯍꯥꯎꯔꯒꯦꯅꯀꯣ ꯍꯥꯏ ꯍꯥꯏꯕ ꯇꯥꯡ ꯍꯣꯏ ꯁꯨꯝꯃ ꯑꯁ ꯑꯗꯨꯒꯨꯝꯕ ꯊꯕꯛꯇꯨꯅ ꯅꯪꯁꯨ ꯁꯥꯡꯒꯅꯤꯗꯅ
ꯎꯝ ꯗꯦꯠ ꯋꯥꯟꯒꯨꯝꯕꯗ ꯁꯤ ꯌꯨꯝꯗ ꯂꯩꯔꯒ ꯀꯔꯤ ꯀꯔꯤꯅꯣ ꯈꯔ ꯌꯣꯟꯕ ꯊꯥꯗ ꯂꯤꯁꯤꯡ ꯑꯍꯨꯝꯒꯨꯝꯕ ꯂꯥꯛꯑꯗꯤ ꯌꯥꯔꯦꯕ ꯔꯦꯟ ꯉꯝꯃꯦ
ꯍꯣꯏ ꯍꯣꯏ ꯃꯔꯛ ꯃꯔꯛꯇ ꯑꯗꯨꯝ ꯌꯣꯜꯂꯣꯗꯅ ꯃꯅꯥ ꯆꯥꯎꯕꯤ ꯃꯥꯁꯨ ꯏꯟꯇꯔꯦꯁ ꯂꯩꯌꯦꯅ ꯍꯥꯥ
ꯌꯣꯟꯅꯤꯉꯥꯢꯁꯨ ꯂꯩꯇ꯭ꯔꯦꯅꯦ ꯀ꯭ꯔꯤ ꯌꯣꯟꯁꯤꯔ ꯈꯪꯗ꯭ꯔꯦ
ꯁꯤꯡꯖꯨꯒꯨꯝꯕ ꯌꯣꯜꯂꯣꯅ ꯀꯔꯤ ꯀꯔꯥ ꯅꯍꯥꯟ ꯃꯣꯃꯣ ꯁꯦꯝꯃꯦ ꯑꯗꯣ ꯁꯨꯃꯥꯏꯅ ꯇꯧꯒꯅꯣ
ꯃꯣꯃꯣꯁꯨ ꯁꯦꯝꯅꯤꯡꯗ꯭ꯔꯦ ꯑꯃꯨꯛ ꯁꯦꯝꯕ ꯇꯣꯛ ꯇꯧꯈ꯭ꯔꯕꯒꯤ ꯀꯌꯥꯝ ꯀꯨꯏꯈ꯭ꯔꯦꯅ ꯑꯩꯅ ꯇꯣꯛ ꯑꯗꯣ ꯁꯦꯝꯕ ꯇꯣꯛꯄꯗꯣ ꯌꯥꯝ ꯀꯨꯏꯈ꯭ꯔꯦꯅ ꯊꯥ ꯑꯃ ꯑꯅꯤ ꯊꯥ ꯑꯃ ꯁꯨ ꯃꯥꯜꯂꯦ ꯑꯗꯣ ꯃꯤꯅ ꯈꯔ ꯈꯔ ꯆꯅꯤ ꯆꯍꯨꯝꯒꯤ ꯈꯛꯇ ꯇꯧꯕꯗꯨꯗꯤ ꯑꯩꯁꯨ ꯁꯦꯝꯅꯤꯡꯗꯕ
ꯍꯣꯏ ꯍꯣꯏ ꯇꯥꯎ
ꯄꯥꯛ ꯊꯣꯛꯇꯦꯕ ꯑꯈꯣꯏꯒꯤꯁꯨ
ꯁꯤꯡꯖꯨꯒꯨꯝꯕ ꯁꯦꯝꯃꯣ
ꯎꯝ ꯈꯪꯗꯦ
ꯁꯤꯡꯖꯨꯒꯨꯝꯕ ꯁꯦꯝꯃꯣ ꯑꯗꯨꯨꯅ ꯐꯥꯗ ꯃꯥꯜꯂꯤ
ꯑꯩꯒꯤꯁꯦ ꯖꯤꯖꯤ ꯃꯄꯥꯅ ꯑꯗꯨꯝ ꯔꯦꯟꯗꯤ ꯄꯤꯅꯤꯉꯥꯏ ꯃꯥꯜꯂꯦ ꯑꯩꯒꯤ
ꯎꯝ
ꯑꯗꯨ ꯑꯣꯏꯔꯗꯤ ꯑꯩ ꯈꯔ ꯊꯕꯛ ꯃꯆꯥ ꯆꯅꯤ ꯆꯍꯨꯝꯒꯤ ꯊꯕꯛ ꯑꯥ ꯅꯠ ꯇꯦ ꯂꯤꯁꯤꯡ ꯑꯅꯤ ꯑꯍꯨꯝꯒꯤ ꯊꯕꯛ ꯇꯧꯔꯗꯤ ꯃꯥꯅ ꯔꯦꯟ ꯄꯤꯔꯗꯤ ꯑꯗꯨꯝ ꯂꯩꯒꯅꯤꯕ ꯍꯟꯗꯛꯁꯦ ꯉꯔꯥꯡꯗꯁꯨ ꯁꯨ ꯇꯦꯛꯁ ꯇꯧꯔꯛꯑꯦ ꯅꯪꯒꯤ ꯔꯦꯟꯗꯣ ꯀꯃꯥꯏꯅ ꯇꯧꯕ꯭ꯔꯥ ꯄꯤꯈ꯭ꯔꯕ꯭ꯔꯥ ꯍꯥꯏꯕ ꯑꯩꯅ ꯑꯁꯤꯗꯒꯤ ꯄꯤꯈ꯭ꯔꯦ ꯍꯥꯏꯕ ꯑꯗꯨꯅ ꯅꯪ ꯑꯁꯤꯗꯒꯤ ꯄꯩꯁꯥ ꯈꯔ ꯂꯥꯛꯑꯦ ꯍꯥꯏꯕꯒꯤ ꯑꯩꯁꯨ ꯍꯔꯥꯎꯔꯒ ꯂꯥꯛꯏꯕꯅꯦ ꯃꯥꯖꯨ ꯄꯣꯁꯇꯤꯡ ꯑꯃꯨꯛ ꯂꯥꯛꯑꯦꯅ ꯑꯗꯨꯒꯤ ꯄꯩꯁꯥ ꯈꯔꯗꯤ ꯆꯠꯄ ꯃꯥꯜꯂꯦ ꯑꯩꯁꯨ ꯈꯔꯗꯤ ꯋꯥꯕ ꯑꯗꯣ ꯅꯪ ꯔꯦꯟ ꯄꯤꯈ꯭ꯔꯗꯤ ꯑꯃꯨꯛ ꯃꯊꯪ ꯊꯥꯗꯅ ꯑꯃꯨꯛ ꯑꯩꯅ ꯄꯤꯕꯤꯒꯦꯀꯣ ꯍꯥꯏꯌꯦ
ꯎꯝ ꯏꯅꯦꯅ ꯍꯥꯏꯌꯦ ꯁꯤꯒꯤ ꯂꯥꯛꯄꯁꯦ ꯃꯥꯁꯦ ꯍꯔꯥꯎꯋꯦ ꯍꯥꯏꯌꯦ
ꯎꯝ
ꯅꯪꯒꯤꯁꯨ ꯄꯣꯛꯀꯦꯠ ꯃꯅꯤ ꯊꯣꯛꯄꯗꯣ ꯃꯥꯁꯦ ꯅꯨꯡꯉꯥꯏ ꯌꯦꯡꯉꯒ ꯅꯨꯡꯁꯤꯌꯦ ꯅꯨꯡꯉꯥꯏꯌꯦꯅ ꯍꯥꯏꯌꯦ
ꯁꯤ ꯑꯈꯣꯏꯒꯤ ꯎꯝ ꯏꯅꯦ ꯑꯃ ꯑꯁꯤ ꯄ꯭ꯔꯣꯐꯦꯁꯥꯔꯒꯤ ꯅꯨꯄꯤꯗꯁꯨ ꯑꯩꯉꯣꯟꯗ ꯗꯨꯃꯥꯏꯅ ꯍꯥꯏꯌꯦ ꯅꯪ ꯅꯪꯅ ꯍꯥꯏꯕꯒꯤ ꯌꯥꯝ ꯅꯨꯡꯉꯥꯏꯔꯦ ꯑꯩꯁꯨ ꯅꯪꯕꯨꯁꯨ ꯌꯥꯝ ꯊꯥꯒꯠꯆꯩꯌꯦ ꯍꯥꯏꯌꯦ
ꯏꯅꯦꯁꯨ ꯍꯥꯏꯌꯦ ꯅꯪꯅ ꯄꯣꯀꯦꯠ ꯃꯅꯤ ꯑꯗꯣ ꯃꯥꯒꯤ ꯃꯁꯥꯒꯤ ꯑꯗꯨꯨꯝ ꯄꯣꯀꯦꯠ ꯃꯤꯒ ꯂꯩꯔꯛꯄꯗꯣ ꯄꯤꯅꯤꯡꯉꯁꯨ ꯄꯩꯁꯥ ꯂꯩꯇꯦ ꯄꯥꯏ ꯂꯩꯇꯕ ꯃꯇꯝ ꯌꯥꯝ ꯂꯩꯑꯦ ꯑꯗꯨꯒ ꯍꯧꯖꯤꯛꯇꯤ ꯑꯁꯤꯒꯨꯝꯕ ꯈꯔ ꯈꯔ ꯂꯥꯏꯕꯗꯣ ꯑꯩꯗꯤ
ꯃꯣꯏꯁꯨ ꯀꯔꯤ ꯍꯥꯏꯁꯤꯔꯥ ꯑꯉꯥꯡ ꯂ ꯂꯥꯏ ꯐ꯭ꯔꯕꯒꯤꯀꯣ ꯏꯃꯨꯡꯗꯁꯨ ꯃꯣꯏꯅ ꯑꯗꯨꯝ ꯌꯦꯡꯉꯤꯅ
ꯑꯣ ꯍꯦꯟꯅ ꯅꯨꯡꯉꯥꯏꯌꯦ ꯍꯥꯏꯌꯦ ꯅꯪꯒꯤ ꯂꯩ
ꯎ
ꯍꯣꯏ ꯏꯃꯥꯁꯨ ꯉꯔꯥꯡ ꯀꯣꯜ ꯇꯧꯔꯒ ꯖꯣꯕ ꯖꯣꯕ ꯀꯥꯔꯗ ꯆꯪꯕꯒ ꯅꯪꯒꯤ ꯄꯩꯁꯥ ꯀ꯭ꯔꯦꯞ ꯀ꯭ꯂꯣ